ꯍꯜꯂꯣ
ꯑ ꯗꯇꯜ ꯇꯥꯔꯦ
ꯑꯣ ꯑꯥ ꯍꯧꯖꯤꯛꯁꯤꯕꯨ ꯀꯔꯤ ꯀꯔꯤ ꯍꯣꯠꯅꯔꯤꯒꯦ ꯀꯃꯥꯏꯟ ꯇꯧꯔꯤꯒꯦ
ꯑ ꯌꯨꯝꯗ ꯁꯨꯝ ꯀꯔꯕꯥꯔ ꯃꯆꯥ ꯃꯆꯥ ꯇꯧꯔꯥ ꯂꯩ
ꯍꯥꯏꯗꯤ ꯍꯧꯖꯤꯛꯀꯥꯟꯒꯤ ꯆꯠꯅꯔꯤꯕ ꯊꯧꯗꯣꯛ ꯋꯥꯊꯣꯛ ꯍꯧꯖꯤꯛ ꯆꯥꯛꯀꯧꯕꯕꯨ ꯑꯣꯏꯔꯦ ꯁꯤ ꯁꯨꯝ ꯈꯜꯂꯝꯃꯤꯅꯤ ꯈꯔꯥ ꯈꯔꯥ ꯁꯨꯝ ꯄꯤꯛꯁꯤꯟ ꯁꯨꯝꯃꯥꯏꯅ ꯁꯨꯝ ꯆꯥꯎꯊꯣꯔꯛꯄꯁꯦ ꯂꯨꯍꯣꯡꯕꯕꯨ ꯑꯣꯏꯔꯦ
ꯎꯝ
ꯑꯃꯥꯕꯨ ꯑꯣꯏꯔꯁꯨ ꯑꯩꯈꯣꯏ ꯆꯠꯅꯕꯤꯁꯤꯡꯁꯤꯕꯨ ꯍꯥꯏꯔꯤꯕ ꯫
ꯎꯝ ꯍꯝ ꯑꯩꯈꯣꯏꯒꯤ ꯀꯩꯅꯣꯖꯦ ꯍꯧꯖꯤꯛꯁꯦ ꯑꯥ ꯃꯅꯥ ꯃꯁꯤꯡ ꯊꯥꯕꯒꯤ ꯀꯩꯅꯣꯅꯣ ꯑꯃꯥ ꯑꯃꯥ ꯄ꯭ꯔꯣꯖꯦꯛ ꯑꯃ ꯂꯥꯛꯑꯦ ꯑꯩꯈꯣꯏꯖꯦ ꯃꯁꯤ ꯑꯦꯄ꯭ꯂꯥꯏ ꯇꯧꯁꯤꯔꯥ ꯀꯃꯥꯏꯅ ꯇꯧꯁꯤꯒꯦ
ꯌꯥꯏꯌꯦ ꯄ꯭ꯔꯣꯖꯦꯛꯇꯨ ꯀꯔꯤꯅꯣ ꯍꯥꯏꯅ ꯑꯩꯈꯣꯏꯅ ꯄꯨꯟꯅ ꯈꯪꯃꯤꯟꯅꯔꯒ
ꯑꯥ
ꯍꯜꯂꯣ ꯀꯩ ꯂꯩꯒꯦꯗꯣ ꯈꯪꯗꯣꯛꯑꯒ ꯃꯗꯨ ꯃꯅꯥ ꯃꯁꯤꯡꯒꯤ ꯄꯣꯠꯁꯦ ꯌꯥꯝ ꯐꯕ ꯄꯣꯠꯅꯤ ꯀꯩꯅꯣ꯫ ꯑꯩꯈꯣꯏꯒꯤ ꯑꯦꯒ꯭ꯔꯤꯀꯜꯆꯔꯒꯤ ꯁꯤꯗꯤ ꯂꯩꯕꯥꯛ ꯑꯃꯥꯗ ꯆꯥꯎꯈꯠꯍꯟꯕꯗ ꯈ꯭ꯋꯥꯏꯗꯒꯤ ꯀꯥꯟꯅꯕ ꯄꯣꯠꯅꯦꯕ꯫
ꯑ ꯑꯩꯈꯣꯏꯒꯤ ꯊꯥꯏꯅꯒꯤ ꯑꯩꯈꯣꯏꯒꯤ ꯑꯍꯜ ꯂꯃꯟꯁꯤꯡꯅ ꯁꯤꯖꯤꯟꯅꯔꯝꯕ ꯑꯩꯈꯣꯏꯒꯤ ꯃꯦꯗꯤꯁꯤꯟ ꯄ꯭ꯂꯥꯟꯒꯩꯖꯦ
ꯎꯝ ꯎꯝ ꯎꯝ
ꯃꯁꯤ ꯑꯩꯈꯣꯏꯅ ꯀꯂꯦꯛꯁꯟ ꯇꯧꯔꯀꯥꯟꯗ ꯑꯩꯈꯣꯏꯅ ꯑꯥ ꯑꯃꯨꯛ ꯊꯥꯗꯣꯛꯑꯀꯥꯟꯗ ꯃꯣꯏꯗ ꯑꯩꯈꯣꯏꯅ ꯑꯥ ꯁꯣ ꯇꯧꯕ ꯍꯥꯏꯇꯥꯔꯦꯅꯦ ꯑꯥ ꯑꯥ ꯃꯣꯏꯅ ꯀꯩꯅꯣ ꯇꯧꯔꯤꯉꯩꯁꯤꯗ ꯑꯗꯨꯗꯥ ꯑꯩꯈꯣꯏꯅ ꯃꯁꯛꯇꯤ ꯇꯥꯛꯇ ꯌꯥꯗ꯭ꯔꯦ ꯁꯦ ꯁꯤꯅ ꯁꯤꯅꯤ ꯁꯤꯅ ꯁꯤꯅꯤꯅ ꯑꯗꯨꯒꯨꯝꯕ ꯍꯤꯗꯥꯛ ꯀꯥꯟꯅꯕ ꯄꯥꯝꯕꯤꯒꯩꯖꯦ ꯃꯣꯏꯅ ꯀꯂꯦꯛꯁꯟ ꯇꯧꯕꯤꯔꯛꯑꯣ ꯑꯩꯈꯣꯏꯅ ꯅꯁꯔꯤ ꯄ꯭ꯂꯥꯟ ꯑꯣꯏꯅ ꯁꯦꯝ ꯁꯦꯝꯕꯒꯤ ꯀꯩꯅꯣꯅꯤ
ꯑꯣ ꯅꯔꯖꯔꯤ ꯄ꯭ꯂꯥꯟ ꯑꯣꯏꯅ ꯎꯝ
ꯑꯥ
ꯑꯥ ꯃꯃꯥꯡꯗ ꯀꯩ ꯍꯥꯏꯕ ꯑꯩꯈꯣꯏꯒꯤ ꯅꯤꯡꯊꯧ ꯈꯣꯡꯂꯤ ꯍꯥꯏꯕ꯭ꯔꯥ ꯅꯤꯡꯊꯧꯈꯣꯡꯂꯤꯡꯂꯤ ꯍꯞ ꯆꯔꯥꯒꯁꯨ ꯄꯤꯀꯦꯠꯇ ꯑꯥ ꯀꯔꯤ ꯄꯥꯝꯕꯤ ꯑꯃꯥꯗ ꯂꯨꯄꯥ ꯃꯉꯥ ꯃꯉꯥꯗ ꯑꯦꯅꯤ ꯑꯔꯩꯕ ꯈꯨꯗꯤꯡꯒꯤ ꯂꯧꯖꯒꯦ ꯀꯥꯏꯅ ꯇꯧꯈꯤꯕ
ꯍꯣꯏ ꯍꯣꯏ ꯑꯗꯨꯒꯨꯝꯕꯅꯤ ꯃꯥꯅꯦ ꯃꯥꯅꯦ ꯎꯝ
ꯃꯁꯤ ꯇꯧꯕ ꯌꯥꯕꯖꯥꯠꯅꯤ ꯑꯥ ꯑꯥ ꯃꯔꯨ ꯑꯣꯏꯅ ꯑꯩꯈꯣꯏꯒꯤ ꯀꯩꯅꯣ ꯇꯧꯔꯤꯁꯦ ꯃꯥꯔꯀꯦꯠ ꯂꯩꯇꯕꯁꯤꯅꯦꯕ ꯑꯁ ꯄꯥꯠ ꯁꯦꯝꯃꯨꯔꯒ ꯌꯣꯟꯐꯝ ꯂꯩꯇꯗꯤ ꯕꯦꯔꯥ ꯂꯩꯌꯦꯕ
ꯎꯝ ꯍꯝ ꯍꯧꯖꯤꯛꯀꯤꯁꯤꯗꯤ ꯑꯩꯈꯣꯏꯒꯤ ꯑꯥ ꯈꯨꯔꯥꯏꯗꯀꯣ ꯑꯥ ꯃꯦꯗꯤꯁꯤꯟ ꯑꯦꯟꯗ ꯅꯟ ꯃꯦꯗꯤꯁꯤꯟ ꯄ꯭ꯂꯥꯟ ꯔꯤꯁꯥꯔꯁ ꯁꯦꯟꯇꯔꯅ ꯑꯃꯥ ꯂꯩꯔꯤꯌꯦ꯫ ꯑꯗꯣ ꯃꯣꯏꯒꯤ ꯃꯣꯏꯒꯤ ꯒ꯭ꯔꯨꯞꯁꯤꯅ ꯀꯩꯅꯣ ꯇꯧꯖꯒꯦ ꯑꯗꯨꯝ ꯂꯧꯖꯒꯦ ꯍꯥꯏꯕ ꯑꯗꯨ ꯇꯧꯕꯨꯗꯤ ꯇꯧꯕꯗꯗꯤ ꯑꯩꯈꯣꯏꯅ ꯁꯦꯝꯃꯤꯕ ꯄꯥꯝꯕꯤ ꯑꯩꯈꯣꯏꯅ ꯄꯨꯊꯣꯔꯛꯏꯖꯦ ꯀꯔꯝꯕꯅꯣ ꯀꯔꯤꯅꯣ ꯑꯗꯒꯤ ꯃꯣꯏꯒꯤ ꯁꯥꯏꯟꯇꯤꯐꯤꯛ ꯅꯦꯝꯗ ꯀꯔꯤ ꯀꯧꯕ ꯈꯣꯠꯄ ꯀꯥꯏꯗꯣ ꯃꯣꯏꯅ ꯑꯥ ꯊꯤꯒꯠꯇꯣꯔꯤꯅꯦꯕꯀꯣ꯫
ꯃꯗꯨ ꯑꯩꯈꯣꯏꯅ ꯑꯥ ꯇꯥꯛꯑꯒ ꯍꯥꯏꯗꯤ ꯃꯃꯤꯡꯗꯨ ꯈꯪꯉꯒ ꯍꯥꯏꯒꯤꯗꯧꯔꯤꯕ꯭ꯔꯥ
ꯑ ꯑ ꯑꯩꯈꯣꯏꯅ ꯑꯥ ꯀꯩꯅꯣꯖꯨ ꯀꯩꯅꯣ ꯇꯧꯕ ꯅꯠꯇꯦ ꯃꯣꯏꯅ ꯑꯗꯨ ꯊꯤꯒꯠꯆꯕ ꯋꯥꯅꯤ ꯑꯩꯈꯣꯏꯅ ꯑꯩꯈꯣꯏꯅ ꯊꯥꯏꯅꯗꯒꯤ ꯍꯧꯅ ꯁꯤꯖꯤꯟꯅꯕ ꯁꯄꯣꯁ ꯅꯣꯡꯃꯥꯡꯈꯥ ꯍꯥꯏꯔꯅꯦꯀꯣ ꯅꯣꯡꯃꯥꯡꯈꯥ ꯍꯥꯏꯕꯁꯦ ꯑꯩꯈꯣꯏꯒꯤ ꯃꯩꯇꯩꯒꯤ ꯑ ꯑꯔꯤꯕ ꯍꯤꯗꯥꯛꯅꯦꯕ ꯑꯗ ꯑ ꯂꯣꯛꯃꯥꯡꯈꯥ ꯍꯥꯏꯕꯅꯤ ꯅꯣꯡꯃꯥꯡꯈꯥꯕ ꯅꯠꯇꯦ ꯂꯣꯛ ꯃꯥꯡꯉꯦꯅ ꯂꯣꯛ ꯃꯥꯡꯈꯥ ꯍꯥꯏꯕꯗꯒꯤ ꯁꯨꯝ ꯆꯥꯎꯈꯠꯂꯛꯄꯒꯤ ꯃꯇꯨꯡꯏꯟꯅ ꯊꯩꯗꯔꯛꯈꯤꯕꯗꯣ ꯑꯗꯨꯅꯤ ꯑꯗꯣ ꯑꯩꯈꯣꯏꯅ ꯑ ꯀꯩꯅꯣ ꯇꯧꯕ ꯑ ꯅꯣꯡꯃꯥꯡꯈꯥꯏ ꯍꯥꯏꯕꯁꯦ ꯑꯩꯈꯣꯏꯅ ꯄꯨꯊꯣꯛꯄ ꯄꯨꯊꯣꯛꯄ ꯑꯩꯈꯣꯏꯅ ꯆꯥꯔꯁꯦ ꯑ ꯀꯩꯅꯣꯒꯤ ꯁꯦꯝꯄꯜꯒꯤ ꯋꯥꯅꯤꯀꯣ ꯀꯩꯅꯣ ꯇꯧꯕꯒꯤ ꯋꯥꯅꯤ ꯑꯥ
ꯑꯗꯨ ꯃꯣꯏꯅ ꯋꯥꯅꯦꯕ
ꯎꯝ
ꯎꯝ ꯑꯗꯨꯒ ꯃꯣꯏꯒꯤ ꯃꯣꯏꯒꯤ ꯄ꯭ꯔꯣꯖꯦꯛꯅꯤ ꯑꯗꯨꯅ ꯑꯗꯨꯒ ꯑꯩꯈꯣꯏꯒꯤ ꯑꯩꯈꯣꯏꯒꯤ ꯆꯥꯔ ꯄꯨꯊꯣꯛꯆꯔꯤꯕ ꯑꯩꯈꯣꯏꯗ
ꯎꯝ
ꯀꯥꯟꯅꯕ ꯄ꯭ꯔꯣꯐꯤꯠꯅ ꯀꯌꯥꯝ ꯂꯩꯒꯗꯧꯕ ꯈꯣꯠꯀꯗꯧꯕ ꯍꯥꯏꯕꯅꯆꯤꯡꯕꯗꯨꯃꯁꯨ
ꯎꯝ ꯍꯝ
ꯑꯗꯣ ꯑ ꯃꯣꯏꯅ ꯃꯃꯟꯗꯤ ꯑꯗꯨꯝ ꯑ ꯃꯣꯏꯅ ꯄꯥꯝꯕꯤ ꯑꯃꯗ ꯆꯥꯔ ꯑꯃꯗ ꯑꯁꯨꯛ ꯄꯤꯕꯅ ꯑꯩꯈꯣꯏꯅ ꯃꯣꯏꯅ ꯂꯦꯞꯄꯛꯑꯅꯦꯕꯀꯣ ꯃꯣꯏꯅ ꯍꯥꯏꯔꯤꯁꯦ ꯀꯩꯅꯣꯅꯦ ꯑꯩꯈꯣꯏꯒꯤ ꯑ ꯀꯩꯅꯣꯁꯦ ꯁꯦꯜꯞ ꯍꯦꯜꯞ ꯒ꯭ꯔꯨꯞ ꯍꯥꯏꯇꯥꯔꯦꯅꯦ
ꯎꯝ
ꯁꯦ ꯁꯤꯒꯨꯝꯕ ꯑꯃ ꯁꯦꯝꯃꯒ ꯑꯩꯈꯣꯏꯒꯤ ꯌꯨꯠꯈꯩꯁꯦ ꯄꯨꯟꯁꯤꯜꯂꯒ ꯄꯨꯟꯅ ꯑ ꯐꯥꯝ ꯑꯃꯗ ꯊꯕꯛ ꯇꯧꯃꯤꯟꯅꯔꯒ ꯄ꯭ꯔꯗꯛ ꯇꯧꯅꯤꯡ ꯇꯧꯍꯟꯅꯤꯡꯕꯒꯤ ꯑꯄꯥꯝꯕꯁꯨ ꯂꯩ ꯀꯩꯒꯤꯅꯣꯗ ꯃꯣꯏꯅ ꯍꯥꯏꯁꯦ ꯌꯥꯝꯅ ꯄꯨꯊꯣꯛꯅꯕꯒꯤ ꯋꯥꯅꯤ ꯑꯗꯨꯒꯨꯝꯕꯒꯤ ꯑꯄꯥꯝꯕ ꯑꯃꯁꯨ ꯂꯩ
ꯑꯗꯨꯒ ꯄꯣꯠꯁꯤꯒꯤ ꯄ꯭ꯔꯗꯛꯁꯟꯁꯦ ꯄꯣꯠꯊꯣꯛꯁꯦ ꯈꯔ ꯃꯔꯥꯡ ꯀꯥꯏꯅ ꯄꯨꯊꯣꯛꯅꯕ ꯑꯗ ꯇꯥꯔꯒꯦꯠ ꯇꯧꯔꯛꯄ ꯍꯥꯏꯇꯥꯔꯦꯅꯦ
ꯍꯣꯏ ꯍꯣꯏ ꯃꯥꯅꯦ ꯃꯥꯅꯦ ꯑꯗ ꯑꯩꯈꯣꯏꯁꯨ ꯈꯤꯇꯪ ꯀꯩꯅꯣ ꯏꯁꯝ ꯁꯝꯅ ꯍꯥꯏꯔꯕꯗ ꯅꯪꯅ ꯍꯧꯖꯤꯛꯀꯤ ꯑ ꯅꯤꯡꯊꯧ ꯈꯣꯡꯂꯤꯗꯣꯀꯣ
ꯎꯝ
ꯈꯣꯡꯂꯤꯁꯦ ꯍꯧꯖꯤꯛꯁꯦ ꯌꯥꯝ ꯀꯟꯅ ꯃꯣꯏꯅꯁꯨ ꯑ ꯀꯩꯅꯣ ꯇꯧꯔꯦ ꯍꯤꯗꯥꯛ ꯂꯥꯡꯊꯛ ꯈꯤꯇꯪ ꯁꯨꯡꯅꯅꯕ ꯈꯣꯠꯅꯅꯕ ꯑꯌꯨꯁꯀꯤ ꯀꯥꯡꯕꯨꯅ ꯑꯥꯔꯌꯨꯚꯦꯗꯤꯛ ꯀꯥꯡꯕꯨꯅ ꯑ ꯃꯣꯏꯒꯤ ꯌꯥꯝ ꯄꯥꯝꯅ ꯑꯗꯩ ꯗꯤꯃꯥꯟ ꯂꯩꯕ ꯄꯣꯠꯅꯦꯕ ꯁꯤꯒꯨꯝꯕ ꯑꯁꯤꯃꯁꯨ ꯌꯥꯔꯦ ꯑꯗꯒꯤ ꯑꯩꯈꯣꯏꯅ ꯏꯁꯦꯡ ꯁꯦꯡꯅ ꯍꯥꯏꯔꯕꯗ ꯃꯨꯛꯊ꯭ꯔꯨꯕꯤꯒꯨꯝꯕꯁꯤꯁꯨ ꯃꯣꯏꯅ ꯌꯥꯝꯅ ꯄꯥꯝꯃꯦ ꯍꯥꯏ
ꯎꯝ ꯃꯥꯅꯦ ꯑꯩꯈꯣꯏꯅ ꯄꯣꯠꯁꯦ ꯑꯣꯏꯔꯦ ꯑꯗꯒꯤ ꯅꯣꯃꯥꯡꯈꯥꯕꯨ ꯑꯣꯏꯔꯦ ꯑꯗꯨꯝ ꯈꯔ ꯈꯔꯗꯤ ꯍꯧꯅꯔꯒ ꯑꯩꯈꯣꯏ ꯆꯥꯎꯅ ꯍꯥꯏꯇꯥꯔꯒꯗꯤ ꯍꯦꯛꯇ ꯋꯥꯁꯤꯜꯂꯛꯄ ꯉꯝꯅꯅꯕ ꯄ꯭ꯔꯣꯖꯦꯛ ꯍꯥꯏꯇꯥꯔꯦ
ꯑꯈꯣꯏꯒꯤ ꯃꯃꯥꯡꯗꯁꯨ ꯑꯥ ꯀꯩꯅꯣꯒ ꯑꯥ ꯀꯥꯕ꯭ꯔꯪ ꯆꯥꯛ ꯍꯥꯏꯇꯥꯔꯦꯅꯦꯀꯣ ꯀꯥꯕ꯭ꯔꯪ ꯆꯥꯛ ꯀꯦꯛ ꯇꯤꯟꯗꯨꯅ ꯆꯥꯅꯅꯕ ꯑꯩꯈꯣꯏ ꯄ꯭ꯂꯥꯟ ꯄꯥꯝꯕꯤꯗꯣ ꯁꯤ ꯑꯗꯨꯁꯨ ꯃꯥ ꯀꯩꯅꯣ ꯃꯇꯝ ꯑꯃꯗ ꯍꯧꯖꯤꯛ ꯁꯨ ꯇꯧꯔꯝꯒꯤꯅꯤ ꯑꯗꯨ ꯌꯥꯝ ꯄꯥꯛ ꯁꯟꯅ ꯑꯩꯈꯣꯏꯒꯤ ꯐꯣꯔꯦꯁ ꯗꯤꯄ꯭ꯔꯥꯠꯃꯦꯟꯗ ꯊꯥꯅꯕ ꯈꯣꯠꯅꯕ ꯑꯩꯈꯣꯏ ꯑ ꯃꯣꯏꯅ ꯄꯥꯝꯕꯤ ꯑꯁꯨꯛꯇ ꯑꯁꯨꯛ ꯄꯤꯅꯤ ꯑꯁꯨꯛꯇ ꯑꯁꯨꯛ ꯄꯤꯅꯦꯅ ꯃꯣꯏ ꯅꯁꯔꯤ ꯄ꯭ꯂꯥꯟ ꯁꯦꯝꯃ ꯁꯦꯝꯈꯤꯕꯅꯦꯕ ꯑ ꯑꯈꯣꯏ ꯑꯗꯨꯒꯨꯝꯕꯒꯤ ꯁꯦꯝꯕꯁꯦ ꯏꯔꯤꯜꯕꯨꯡ ꯁꯥꯏꯠ ꯂꯣꯝꯗ ꯌꯥꯝ ꯀꯟꯅ ꯑ ꯇꯧꯒꯤ ꯑꯈꯣꯏ ꯑꯩꯈꯣꯏ ꯑꯟ ꯕꯤ ꯔꯣꯝꯗ ꯑꯥ ꯃꯣꯏꯒꯤ ꯑꯥ ꯃꯣꯛꯀꯥ ꯇꯤꯟ ꯌꯣꯛꯅꯅꯕ
ꯎꯝ
ꯑꯥ ꯑꯥꯗ ꯑꯗꯨꯒꯤ ꯄꯥꯝꯕꯤꯗꯣ ꯄꯥꯝꯕꯤ ꯑꯃꯗ ꯃꯣꯏꯗꯤ ꯑ‌ ꯀꯩꯅꯣ ꯑꯩꯈꯣꯏꯅ ꯁꯦꯝꯖꯔꯒ ꯄꯥꯝꯕꯤ ꯑꯃꯗ ꯀꯨꯟ ꯀꯨꯟ ꯑꯗꯒꯤ ꯀꯨꯟꯗꯒꯤꯅ ꯌꯥꯡꯈꯩ ꯐꯧ ꯑꯗꯨꯃꯥꯏꯅ ꯁꯥꯏ ꯍꯥꯏꯕꯀꯣ
ꯑꯧ ꯐꯖꯅ ꯍꯥꯎꯍꯜꯂꯒ ꯑꯩꯈꯣꯏꯅ ꯀꯩꯅꯣ ꯇꯧꯕꯗꯣ
ꯎꯝ ꯑꯋꯥ ꯁꯦꯔꯤ ꯒꯤꯗꯨꯃꯗꯤ ꯑꯈꯣꯁꯨ ꯇꯧꯍꯧꯌꯦ ꯑꯩꯈꯣꯏꯅ ꯐꯥ ꯀꯦꯒꯦ
ꯑꯥ
ꯀꯦꯒꯦꯒꯤ ꯂꯥꯝꯕꯗꯨꯃꯗꯤ ꯍꯥꯎꯍꯧꯗ꯭ꯔꯦ
ꯑꯥ
ꯗꯨꯅ ꯅꯣꯏꯒꯤꯗꯨꯃꯗꯤ ꯀꯨꯏꯅ ꯇꯧꯈꯤꯗꯕ ꯃꯥꯜꯂꯦ
ꯑꯥ
ꯀꯔꯤ ꯀꯔꯤꯑꯕ ꯒꯤꯑꯥ ꯀꯩꯅꯝ ꯀꯩꯅꯣꯝ ꯍꯥꯏꯗꯥꯏꯅꯦ ꯀꯦ ꯀꯦ ꯒꯤꯗꯨꯕꯣ ꯎꯝ
ꯃꯨꯀꯥ ꯇꯤꯟꯗꯨꯔꯥ ꯍꯥꯏꯖꯦ
ꯍꯦ ꯑ ꯀꯦꯀꯦ ꯄꯥꯝꯕꯤꯗꯒꯤ ꯑꯩꯈꯣꯏꯅ ꯃꯔꯨ ꯇꯧꯔꯒ ꯊꯥꯎ ꯁꯨꯡꯕꯒꯤ ꯄ꯭ꯂꯥꯟ ꯑꯃ ꯂꯥꯛꯑꯝꯕꯗꯣ
ꯑ ꯍꯔ ꯀꯦꯁꯇ꯭ꯔꯣꯜ ꯍꯥꯏꯕ꯭ꯔꯥ
ꯏꯁꯄꯣꯔ ꯀꯪꯕꯨꯒꯤꯑ ꯃꯥ ꯂꯛꯑꯝꯒꯨꯝ ꯇꯧꯕꯅꯤ
ꯑꯣꯑ
ꯏꯃꯥꯟꯅꯕꯅ ꯈ ꯇꯧ ꯆꯔꯤ ꯊꯕꯛ ꯆꯥꯔꯥ ꯊꯥꯕꯩꯗꯨꯃ ꯌꯥꯎꯌꯤ ꯑꯗꯨ ꯍꯧꯖꯤꯛ ꯅꯍꯜꯃꯨꯛ ꯐꯣꯔꯦꯁ ꯗꯤꯄꯥꯔꯠꯃꯦꯟ ꯅ ꯀꯩꯅꯣ ꯑꯩꯈꯣꯏꯒꯤ ꯗꯤꯂꯣꯏ ꯑꯩꯈꯣꯏꯒꯤ ꯑ ꯅꯤꯡꯊꯧ ꯈꯣꯡꯒꯤ ꯁꯤ ꯄꯦꯀꯦꯠ ꯑꯃꯗ ꯇꯔꯥ ꯑꯃꯗ ꯂꯨꯄꯥ ꯃꯉꯥ ꯃꯉꯥ ꯐꯥꯎ ꯄꯤ ꯑꯃꯗꯤ ꯇꯥꯈꯤꯅꯤ ꯄ꯭ꯂꯥꯟꯁꯤꯡꯗꯤ ꯄ꯭ꯔꯗꯛꯁꯟꯒꯤ ꯑꯃꯗꯤ ꯐꯪꯗ ꯭ꯔꯤ ꯍꯥꯏꯇꯥꯔꯦ ꯑꯗꯨꯅ
ꯑꯥ
ꯄꯥꯝꯃꯤꯁꯤꯅ ꯀꯔꯝꯕ ꯃꯑꯣꯡꯅꯣ ꯍꯥꯏꯕꯗꯨꯃꯁꯨ ꯑꯩꯈꯣꯏꯅ ꯈꯟꯕꯗ ꯈꯪꯕ ꯑꯃ ꯗꯔꯀꯥꯔ ꯑꯣꯏꯕ ꯋꯥꯠꯂꯦ ꯑꯩꯗꯤ ꯑꯩꯈꯣꯏ ꯆꯔꯥ ꯉꯁꯤ ꯃꯌꯥꯝ ꯄꯤꯔꯛꯄ ꯌꯥꯕ꯭ꯔꯥ ꯅꯠꯇ꯭ꯔꯒ ꯃꯈꯜ ꯃꯈꯜ ꯄꯤꯔꯛꯄ ꯌꯥꯕ꯭ꯔꯥ ꯑꯗꯒꯤ ꯑꯩꯈꯣꯏꯅ ꯑ ꯕ ꯚꯦꯔꯥꯏꯇꯤ ꯑꯃꯗ ꯑꯃꯇꯪ ꯑꯣꯏꯇꯥꯔꯒꯗꯤ ꯑꯩꯈꯣꯏꯗ ꯋꯥꯅꯦꯕ
ꯍꯥ
ꯂꯤꯇ ꯈꯣꯡꯕꯤ ꯇꯨꯜꯁꯤ ꯈꯣꯡꯃꯪꯈꯥ ꯑꯗꯒꯤ ꯂꯩꯄꯨꯡ ꯈꯥꯉꯥ ꯑꯦꯅꯤ ꯃꯦꯗꯤꯁꯤꯟ ꯄ꯭ꯂꯥꯟꯁꯤꯡꯁꯤ ꯑꯃꯃꯝꯃꯝ ꯈꯛꯇꯪ ꯑꯣꯏꯅ ꯊꯤꯔ ꯄꯤ ꯇꯔꯒꯗꯤ ꯄꯤꯅꯤꯡꯉꯥꯏꯁꯨ ꯂꯩꯔꯛ ꯑꯣꯏꯕ ꯈꯣꯏꯅ
ꯍꯣꯏ ꯍꯣꯏ ꯎꯝ꯫
ꯚꯦꯔꯥꯏꯇꯤ ꯑꯃꯗꯥ ꯃꯌꯥꯝ ꯄꯤꯔꯛꯄ ꯌꯥꯕ꯭ꯔꯥ ꯍꯥꯏꯕꯗꯨꯃꯛ ꯈꯪꯉꯒꯗꯤ ꯑꯩꯈꯣꯏ ꯇꯧꯕ ꯌꯥꯕ ꯅꯠꯇ꯭ꯔꯒꯗꯤ ꯑꯩꯈꯣꯏꯗ ꯋꯥ
ꯚꯦꯔꯥꯏꯇꯤꯗꯤ ꯌꯥꯝꯅ ꯀꯩꯅꯣ ꯇꯧꯔꯛꯀꯅꯤ꯫ ꯍꯣꯏ ꯑꯩꯈꯣꯏꯒꯤ ꯃꯣꯏꯅ ꯍꯤꯗꯥꯛ ꯂꯥꯡꯊꯛ ꯁꯨꯡꯅꯅꯕ ꯃꯅꯥ ꯃꯁꯤꯡ ꯍꯥꯏꯕꯅꯦꯕꯀꯣ
ꯎꯝ꯫
ꯑꯩꯈꯣꯏꯒꯤ ꯊꯥꯏꯅꯗꯒꯤ ꯍꯧꯅ ꯁꯤꯖꯤꯟꯅꯔꯛꯑꯕ ꯑꯥ ꯀꯩꯅꯣ ꯃꯅꯥ ꯃꯁꯤꯡꯁꯤꯡꯗꯨ ꯅꯦꯆꯔꯦꯜ ꯑꯣꯏꯅ ꯄꯨꯊꯣꯛꯀꯗꯧꯕ ꯑꯌꯨꯁ ꯀꯥꯡꯕꯨꯅ ꯑꯥꯌꯚꯦꯗꯤꯛ ꯑꯌꯨꯁ ꯀꯥꯡꯕꯨꯅ ꯀꯩꯅꯣ ꯇꯧꯔꯛꯄꯅꯦ ꯍꯥꯏ ꯀꫭꯃꯤꯌꯦ ꯀꯥꯡꯕꯨꯅ ꯎꯝ
ꯂꯥꯏꯔꯤꯛꯁꯤꯗ ꯃꫭꯏꯅ ꯄꯦꯔꯨꯛ ꯄꯦꯔꯨꯛꯁꯤꯁꯨ ꯑꯥ ꯑꯇꯩꯗꯤ ꯈꯪꯉꯒ ꯁꯤꯁꯨ ꯗꯤꯃꯥꯟ ꯍꯦꯜꯂꯤꯅꯦꯕ ꯁꯞꯄ꯭ꯂꯥꯏꯗ ꯋꯥꯠꯂꯤꯅꯦꯕ
ꯍꯣꯏ ꯍꯣꯏ ꯍꯣꯏ ꯑꯗꯨꯒꯨꯝꯕꯁꯨ ꯑꯗꯨꯝ ꯌꯥꯎꯋꯤ
ꯎꯝ꯫
ꯄꯦꯔꯨꯛ ꯌꯥꯎꯏ ꯑꯗꯩ ꯅꯨꯡꯁꯤꯠ ꯍꯤꯗꯥꯛ ꯌꯥꯎꯏ ꯃꯣꯏ ꯍꯥꯏꯕꯗꯣ ꯑꯥ
ꯂꯥꯟꯊ꯭ꯔꯥꯏꯁꯨ ꯑꯃꯅꯤ ꯄꯥꯝꯕꯤ ꯑꯣꯏꯔꯦꯕ ꯍꯧꯏ ꯌꯥꯗꯦꯕ
ꯑꯥ ꯀꯔꯤꯕꯣ
ꯂꯥꯟꯊ꯭ꯔꯥꯏ ꯄꯥꯟꯕꯤꯁꯨ ꯁꯤꯁꯨ ꯄꯨꯛ ꯁꯥꯎꯒꯠꯄ ꯂꯥꯟꯊ꯭ꯔꯥꯏ
ꯂꯥꯡꯊ꯭ꯔꯥꯏ ꯑꯥ ꯑꯣ ꯂꯥꯡꯊ꯭ꯔꯥꯏ ꯃꯣꯏ ꯑꯩꯈꫭꯏ ꯊꯥꯏꯅꯗꯒꯤ ꯍꯧꯅ ꯑꯗꯨꯝ ꯄꯨꯛ ꯆꯥꯛꯄ ꯈꯣꯠꯄ ꯑꯗꯒꯤ ꯄꯨꯛ ꯁꯥꯎꯒꯠꯄꯗ ꯑꯗꯨꯝ ꯁꯤꯖꯤꯟꯅꯔꯛꯏꯀꯣ꯫
ꯃꯥꯅꯤ
ꯎꯝ꯫
ꯑ ꯑꯗꫭ ꯐꯩꯗꯤ ꯐꯩꯌꯦ ꯃꫭꯏꯄ꯭ꯔꯣꯖꯦꯛꯇꯣ
ꯎꯝ꯫
ꯑꯗꯥꯏ ꯀꯩ ꯀꯩ ꯐꯅꯌꯥꯝꯗꯤ ꯁꯨꯝ ꯃꯊꯪ ꯃꯊꯪ ꯍꯥꯏꯔ ꯐꯅꯌꯥꯝꯗꯤ ꯈꯪꯉꯝꯒꯅꯤ ꯑꯩꯈꯣꯏꯁꯨ ꯑꯩꯈꯣꯏꯅ ꯑꯃꯨꯛ ꯃꯔꯨ ꯑꯣꯏꯅ ꯑꯩꯈꯣꯏꯅ ꯃꯣꯏꯅ ꯊꯤꯔꯛ ꯊꯤꯔꯛꯑꯒ ꯁꯦꯝꯕꯤꯔꯗꯤ ꯌꯥꯝ ꯐꯔꯦ ꯑꯩꯈꯣꯏꯒꯤ ꯐꯩꯗꯤ ꯈꯪꯉꯒ ꯃꯔꯨꯏ ꯑꯣꯏꯅ ꯑꯩꯈꯣꯏꯒꯤ ꯔꫭꯜꯁꯦ ꯆꯥꯡꯁꯦ ꯆꯥꯡ ꯆꯍꯤ ꯃꯇꯥꯡꯗꯗꯤ ꯄ꯭ꯔꯣꯕ꯭ꯂꯦꯝ ꯂꯩꯁꯦ
ꯑꯗꯒꯤ ꯁꯨꯃꯥꯏꯅ ꯇꯧꯕ ꯑꯩꯈꯣꯏꯅ ꯃꯣꯃꯣꯏꯗ ꯆꯠꯂꯦꯗꯅ ꯃꯣꯏꯅ ꯄꯥꯝꯃꯤꯕ ꯄꯥꯝꯕꯤ ꯆꯥꯛꯠꯇꯣ ꯑꯗꫭ ꯀꯔꯝ ꯀꯔꯝꯕꯅꯣ ꯅꯣꯏꯅ ꯄꯨꯊꫭꯛꯅꯤꯡꯉꯦ ꯄꯨꯊꯣꯛꯍꯟꯅꯤꯡꯉꯤꯁꯦ ꯑꯩꯈꯣꯏꯅ ꯀꯔꯝ ꯀꯔꯝꯕꯅꯣ ꯊꯤꯒꯗꯣꯏꯒꯦ ꯍꯥꯏꯕ ꯑꯃ ꯃꯣꯏꯗꯁꯨ ꯆꯠꯂꯒ ꯍꯥꯡꯗꯣꯛꯎꯕ ꯌꯥꯏꯑꯕ ꯑꯗꯣ
ꯐꯔꯦ ꯗꯥꯛꯇ꯭ꯔ ꯑꯗꯨꯗꯤ ꯅꫭꯡꯃꯥ ꯑꯩꯈꯣꯏ ꯀꯣꯏꯊꯣꯛꯑꯒ ꯃꯥꯏ ꯄ꯭ꯔꯣꯖꯦꯛꯇꯣ ꯍꯪꯗꫭꯛꯎꯔꯁꯦ
ꯍꯣꯏ ꯍꯣꯏ ꯍꯣꯏ ꯎꯝ ꯎꯝ ꯐꯔꯦ ꯐꯔꯦ ꯎꯝ
ꯐꯔꯦ ꯐꯔꯦ
ꯑꯥ ꯑꯥ